ꯍꯜꯂꯣ
ꯑꯥ ꯇꯕ꯭ꯔꯣ
ꯍꯣꯏ ꯇꯥꯏ ꯇꯥꯏ
ꯑꯦ ꯌꯥꯝ ꯊꯦꯡꯉꯤꯍꯦ
ꯍꯣꯏ ꯑꯩꯒꯤ ꯑꯥ ꯅꯠꯇꯦꯌꯦ ꯑꯩꯒꯤ ꯑꯥ ꯅꯨꯄꯥ ꯑꯥ ꯑꯪꯀꯜ ꯑꯥ ꯑꯥ ꯑꯉꯥꯡꯒꯤ ꯃꯄꯥꯇꯣꯟꯗꯣ ꯀꯧꯔꯥ ꯂꯥꯛꯄ ꯑꯗꯨꯒꯤ ꯃꯥꯒꯤ ꯄꯤꯛꯑꯞ ꯇꯧꯕꯒꯤꯅꯤ
ꯑꯦ
ꯒꯥꯔꯤ ꯄꯨꯔ ꯑꯥ ꯒꯥꯔꯤ ꯂꯥꯛꯕꯤꯗꯣ ꯄꯤꯌꯣꯅ
ꯑꯥ ꯑꯦ
ꯄꯤꯈ꯭ꯔꯦ
ꯍꯣꯏ ꯄꯤꯈ꯭ꯔꯦ
ꯑꯦ
ꯃꯥ ꯋꯦꯠꯇꯤꯡ ꯂꯩꯥꯏꯔꯗꯤ ꯁꯥꯎꯅꯤꯕ ꯑꯗꯨꯒꯤ ꯃꯥꯒꯤ ꯍꯥꯟꯅ ꯄꯤꯛꯑꯞ ꯇꯧꯒꯦꯅ ꯇꯧꯕꯒꯤꯅꯤ
ꯑꯥ
ꯅꯪꯗꯤ ꯅꯨꯄꯥꯗꯤ ꯍꯧꯖꯤꯛ ꯂꯩꯕ꯭ꯔꯥ
ꯎꯝ ꯂꯩꯇꯦ ꯀꯩꯅꯣꯗ ꯆꯠꯈꯤ ꯎꯝ ꯋꯥꯡ ꯑꯦ ꯀꯩꯅꯣꯗ ꯗꯨꯀꯥꯟꯗ ꯄꯣꯠ ꯂꯧꯒꯦꯅ ꯆꯠꯈꯤ ꯅꯥꯄꯤ ꯍꯤꯗꯥꯛ ꯀꯥꯞꯄꯒꯤ ꯑ ꯀꯩꯅꯣ ꯀꯣꯕꯤꯗ ꯇꯤꯟ ꯍꯤꯗꯥꯛ ꯀꯥꯞꯅꯤꯡꯉꯥꯏ
ꯑꯥ ꯍꯥ
ꯅꯧꯒꯦꯅ
ꯑꯦ ꯀꯔꯤ ꯏꯟꯁꯥꯡ ꯆꯥꯕ꯭ꯔꯣ
ꯎꯝ ꯉꯁꯤ ꯑꯥ ꯃꯊꯣꯡ ꯃꯔꯣꯡ ꯅꯥꯏꯗꯦ ꯃꯤꯒꯤ ꯌꯨꯝꯗ ꯆꯥꯛ ꯆꯥꯅꯕꯅ ꯊꯣꯡꯉꯒ ꯉꯥꯏꯕ ꯉꯝꯗꯕꯒꯤ ꯁꯤꯗ ꯑꯃꯨꯛꯀ ꯆꯥꯛ ꯀꯕꯣꯛ ꯀꯕꯣꯛ ꯊꯣꯡꯉꯒ ꯑꯃꯨꯛ ꯆꯥꯕ
ꯑꯣ ꯀꯥꯎꯗꯦ ꯑꯗꯨ ꯊꯣꯡ ꯑꯥ ꯅꯣꯏꯅ ꯑꯥ ꯊꯣꯡꯅꯤꯡꯉꯥꯏ ꯑꯥ ꯀꯥꯎꯕꯗꯣ
ꯎꯝ ꯅꯍꯥꯟꯃꯨꯛ ꯐꯔꯛ ꯇꯥꯈ꯭ꯔꯕ ꯑꯗꯨꯒꯤ ꯑꯗꯨꯝ ꯆꯥꯈ꯭ꯔꯁꯦꯅ ꯍꯥꯏꯅ ꯑꯃꯨꯛꯀ ꯆꯥꯕ ꯏꯕꯥꯅꯤ ꯑꯃꯨꯛ ꯊꯣꯡꯉꯒ
ꯑꯣ ꯉꯥꯏꯔꯗꯤ ꯑꯗꯨꯝ ꯆꯥꯕ ꯌꯥꯏꯅ ꯇꯥ ꯂꯥꯝꯔꯗꯤ ꯆꯥ ꯆꯥꯒꯨꯝꯕ ꯈꯛꯇ ꯄꯤꯊꯛꯑ ꯄꯤꯊꯛꯂꯒ
ꯃꯣ ꯅꯈꯣꯏꯗꯤ ꯑ ꯕꯥꯔꯗꯦ ꯂꯩꯕꯒꯤꯔ ꯀꯔꯤꯗꯤ ꯊꯣꯡ ꯊꯣꯡꯕ꯭ꯔꯥ
ꯅꯠꯇꯦ ꯃꯤ ꯂꯧ ꯂꯧ ꯂꯤꯡꯕꯩꯅꯦ ꯐꯧ
ꯑ ꯑꯣ ꯑꯣ
ꯆꯥꯛ ꯐꯧ ꯂꯤꯡꯕꯒꯤ ꯃꯣꯏ ꯑꯌꯨꯛ ꯉꯟꯇꯥ ꯆꯠꯄꯒꯤ ꯑꯥ ꯆꯥꯛ ꯊꯣꯡꯉꯝꯃꯣ ꯍꯥꯏꯕ ꯊꯣꯡꯕ ꯆꯠꯄꯗꯣ ꯃꯤꯅ ꯊꯕꯛꯇꯣ ꯍꯥꯟꯅ ꯇꯧꯔꯝꯈ꯭ꯔꯦ
ꯑꯣ ꯑꯣ
ꯑꯗꯨꯒꯤ ꯏꯕꯥꯟꯅꯤꯁꯨ
ꯑꯣ ꯑꯣ
ꯏꯕꯟꯅꯤꯁꯨ ꯃꯇꯦꯡꯕꯨꯗꯤ ꯄꯥꯡꯉꯦ ꯑꯗꯨꯁꯨ ꯑꯗꯨꯝ ꯅꯨꯡꯉꯥꯏꯇ꯭ꯔꯕ ꯃꯤꯅ ꯇꯧꯈ꯭ꯔꯕꯒꯤ ꯑ ꯅꯨꯡꯉꯥꯏꯇ꯭ꯔꯦꯗ ꯊꯣꯡꯈ꯭ꯔꯁꯦ ꯏꯕꯥꯟꯅꯤꯁꯨ ꯍꯥꯏꯅ ꯈꯖꯤꯛꯇ ꯑꯃꯨꯛ ꯊꯣꯡꯉꯒ ꯑꯗꯨꯝ ꯆꯥꯈ꯭ꯔꯁꯦ ꯌꯨꯝꯗꯅ ꯆꯥꯕ ꯊꯤꯡꯉꯦ ꯑꯗꯨꯒꯤ ꯊꯕꯛ ꯇꯧꯕ ꯀꯔꯤ ꯀꯔꯥ ꯃꯣꯏꯒꯤ ꯁꯦꯝꯈ꯭ꯔꯕꯒꯤ ꯄꯨꯡ ꯇꯔꯥ ꯇꯥ ꯔꯥ ꯑꯃꯨꯛ ꯊꯣꯡꯕꯥ ꯄꯨꯡ ꯇꯔꯥ ꯇꯔꯃꯊꯣꯏꯗꯔ ꯇꯔꯦꯗꯥ ꯑꯕꯥꯟꯅꯤ ꯆꯥꯛ ꯆꯥꯕ
ꯑꯩꯌꯨꯛꯗ ꯑꯥ ꯐꯧ ꯂꯤꯡꯕꯒꯤꯔꯥ
ꯍꯧꯖꯤꯛ ꯂꯤꯡꯉꯦ
ꯑꯣ ꯑꯣ
ꯑꯌꯨꯛꯇ ꯅꯥꯄꯤ ꯄꯦꯡꯕ ꯃꯥꯜꯂꯦ ꯈꯪꯗꯦ ꯀꯃꯥꯏ ꯇꯧꯋꯤꯅꯣ ꯒ꯭ꯌꯥꯟ ꯇꯥꯗꯦ ꯁꯣꯝꯒꯤ ꯐꯧ ꯂꯤꯡꯕꯗꯤ ꯑꯍꯣꯏꯔꯣꯝꯒ ꯀꯩꯅꯣ ꯇꯧꯗꯦ
ꯑꯣ ꯍ ꯍ ꯍ ꯍꯧꯖꯤꯛ ꯑꯗꯨꯝ ꯑꯩꯅ ꯇꯣꯝꯕ ꯅꯨꯄꯥꯔꯣ ꯇꯣꯝꯈ꯭ꯔꯦ
ꯑꯦ ꯑꯦ
ꯃꯥ ꯑꯩꯅ ꯍꯥꯋꯥꯜꯂꯗꯤ ꯌꯥꯝ ꯂꯥꯡꯃꯜꯂꯦꯕ ꯇꯝꯅ ꯋꯥꯔꯤ ꯉꯥꯟꯗ꯭ꯔꯗꯤ ꯌꯥꯔꯣꯏꯕ
ꯎꯝ ꯍꯥꯣꯏ
ꯇꯗꯤ ꯉꯥꯡ ꯅꯤꯡꯕꯀꯣ ꯑꯗꯨꯒꯤ
ꯍꯥꯝ ꯑꯍꯣꯏ ꯂꯩꯩꯁꯥꯕꯤꯗꯤ ꯑꯃꯨꯛ ꯍꯧꯒꯠꯂꯒ ꯆꯥꯛ ꯆꯥꯑꯣꯁꯨ ꯌꯥꯗꯦ ꯆꯥꯛ ꯆꯥꯗ꯭ꯔꯤ ꯑꯁ ꯀꯃꯥꯏꯅ ꯇꯧꯗꯣꯏꯅꯣ ꯈꯪꯗꯦ ꯏꯕꯥꯟꯅꯤꯕꯨꯗꯤ ꯆꯥꯈ꯭ꯔꯦ ꯃꯥ ꯆꯥꯛ ꯆꯥꯗꯕꯒꯤ
ꯌꯦꯟꯔꯨꯝꯒꯨꯝꯕ ꯈꯔ ꯄꯤꯗ꯭ꯔꯣ
ꯌꯦꯔꯨꯝꯁꯨ ꯂꯩꯇꯦ ꯑꯗꯨ ꯉꯥꯏꯈꯣ ꯅꯣꯏꯅ ꯅꯪꯗꯤ ꯑꯉꯥꯡꯒꯤ ꯍꯤꯗꯥꯛ ꯀꯨꯝꯕꯗꯤ ꯑꯗꯨꯝ ꯀꯥꯞꯈ꯭ꯔꯕ ꯅꯠꯇ꯭ꯔꯣ
ꯍꯥ ꯄꯨꯔꯥ ꯄꯣꯂꯤꯌꯣꯔꯥ
ꯑꯥ ꯑꯗꯨꯝ ꯍꯣꯏ
ꯀꯥꯞꯇ꯭ꯔꯤ
ꯑꯦ ꯊꯥ ꯀꯌꯥ ꯐꯥꯕꯒꯤ ꯀꯥꯞꯈ꯭ꯔꯦ
ꯊꯥ ꯅꯥꯏꯟꯒꯤ ꯋꯥꯟ ꯑꯦꯟ ꯍꯥꯐ ꯗꯤ ꯀꯞ ꯗ꯭ꯔꯤꯌꯦ ꯍꯣꯏ
ꯑꯦ ꯑꯁ ꯑꯩꯗꯤ ꯑꯁꯤ ꯑꯉꯥꯡꯁꯦ ꯑꯃꯔꯛ ꯈꯥꯛꯇ ꯀꯥꯞꯄꯒ ꯑꯅꯤꯔꯛ ꯈꯥꯛꯇ ꯇ ꯀꯥꯞꯄꯒ ꯑꯗꯨꯝ ꯇꯣꯛꯈ꯭ꯔꯦꯅꯦ
ꯍꯥ ꯌꯥꯔꯦ ꯇꯨ ꯆꯍꯤ ꯋꯥꯟ ꯍꯥꯞ ꯒꯤ ꯀꯥꯞꯄꯦꯀꯣ
ꯀꯥꯞꯇꯦ ꯋꯥꯟ ꯍꯥꯞ ꯀꯤ ꯀꯥꯞꯇ꯭ꯔꯦ
ꯑꯏ ꯗꯨ ꯑꯥꯏ ꯑꯥꯏ ꯍꯥꯏꯕꯤꯒꯦ ꯎꯝ ꯋꯥꯟ ꯑꯦꯟ ꯍꯥꯞ ꯒꯤ ꯊ꯭ꯔꯤ ꯃꯟꯗ ꯀꯥꯞꯀꯅꯤ ꯑꯗꯨꯒ ꯁꯤꯛꯁ ꯃꯟꯀ ꯀꯥꯞꯀꯦ ꯑꯗꯨꯒ ꯅꯥꯏꯟ ꯃꯟ ꯀꯥꯞꯀꯅꯤ ꯑꯗꯨꯒ ꯋꯥꯟ ꯑꯦꯟ ꯍꯥꯐ ꯐꯣꯔ ꯀꯥꯞꯄꯅꯤꯅꯦ ꯑꯗꯨꯗꯤ ꯐꯥꯏꯚ ꯌꯔ ꯌꯥꯗ꯭ꯔꯗꯤ ꯑꯗꯨꯝ ꯀꯥꯄ ꯂꯣꯏꯔꯦ
ꯀꯥꯞꯇꯔꯦ ꯑꯩꯈꯣꯏꯗꯤ ꯑꯅꯤꯔꯛꯈꯛ ꯀꯥꯞꯄ ꯑꯗꯨꯝ ꯇꯣꯛꯈ꯭ꯔꯦ ꯊꯥ ꯑꯍꯨꯝꯒ ꯊꯥ ꯑꯍꯨꯝ ꯊꯥ ꯑꯃꯒ ꯑꯍꯨꯝꯒꯔꯥ ꯊꯥ ꯇꯔꯨꯛꯀꯤꯔꯥ ꯍꯪꯉꯣ ꯑꯍꯨꯝ ꯀꯥ ꯇꯔꯨꯛꯀꯤ ꯑꯣꯏꯕ ꯃꯥꯜꯂꯦ ꯀꯥꯞꯄꯗꯣ ꯑꯗꯨ ꯈꯔ ꯀꯥꯞ ꯀꯥꯞꯄ ꯇꯣꯛꯈ꯭ꯔꯦ
ꯑꯣ ꯑꯗꯨꯗꯤ ꯅꯥꯏꯟꯅꯤꯗꯤ ꯋꯥꯟ ꯑꯦꯟ ꯍꯥꯞ ꯗꯕꯒꯥꯕꯔꯤꯌ
ꯈꯪꯗꯦ ꯋꯥꯟ ꯑꯦꯟ ꯍꯥꯐꯁꯨ ꯍꯦꯟꯈ꯭ꯔꯦ
ꯑꯣ ꯌꯥꯔꯦ ꯋꯥꯠꯂꯗꯨ ꯑ ꯐ ꯍꯦꯟꯕꯁꯨ ꯌꯥꯏ
ꯎꯝ ꯑꯗꯨ ꯀꯥꯞꯇ꯭ꯔꯗꯤ ꯁꯨꯡꯌꯥ ꯌꯥꯗꯕ꯭ꯔꯥꯀꯣ ꯅꯣꯏꯔꯣꯝꯗꯁꯨ ꯍꯥꯏꯕ꯭ꯔꯥ ꯑꯗꯨꯃꯥꯏꯅ
ꯍꯣꯏ ꯀꯥꯞꯔ ꯇꯨ ꯌꯥꯑꯥ ꯀꯥꯞ ꯑꯗꯨꯗꯣ ꯌꯥꯔꯣꯏꯅ ꯍꯥꯏꯕꯤꯕ ꯍꯥꯏꯕꯒꯤ ꯀꯥꯞꯄꯅꯤꯅꯦ
ꯑꯦ
ꯍꯪꯗꯦ
ꯈꯪꯗꯦꯅꯦ ꯑꯁꯣꯝꯗꯗꯤ ꯃꯤ ꯎꯝ ꯐꯔꯛ ꯇꯥꯕ ꯃꯣꯏ ꯀꯥꯞꯀꯦ
ꯑꯩꯈꯣꯏ ꯍꯣꯟꯗ ꯑꯉꯥꯡ ꯎꯝ ꯑꯁꯥ ꯂ ꯂꯥꯛꯄꯦ
ꯎꯝ ꯂꯩꯌꯦ ꯑꯗꯨꯒꯨꯝꯕ ꯒ꯭ꯌꯥꯟ ꯇꯥꯗꯦ ꯅꯍꯥꯟ ꯄꯣꯂꯤꯌꯣ ꯅꯨꯃꯤꯠꯁꯨ ꯄꯤꯊꯛꯄ ꯂꯥꯛꯇꯦꯅꯦ ꯑꯗꯣ ꯃꯣꯏ ꯂꯥꯛꯑꯣꯏ ꯍꯥꯏꯔꯗꯤ ꯑ ꯑꯥ ꯈꯣꯟꯖꯥꯎꯗ ꯆꯠꯂꯒ ꯀꯥꯞꯄ ꯄꯤꯊꯛꯀꯗꯕ
ꯑꯣ ꯑꯗꯨꯗꯤ ꯌꯥꯔꯦꯗ
ꯈꯪꯗꯦꯅꯦ
ꯀꯥꯞꯄꯅ ꯐꯕ꯭ꯔꯥ ꯐꯗꯕ꯭ꯔꯥ ꯑꯩꯗꯤ ꯈꯪꯗ꯭ꯔꯦ
ꯎꯝ ꯀꯥꯞꯄꯅꯗꯤ ꯐ ꯕ ꯑꯗꯣ ꯑꯁꯤ ꯑꯉꯥꯡꯁꯤꯅ ꯍꯤꯗꯥꯛ ꯀꯥꯞꯄꯗꯤ ꯀꯞꯄꯥꯁꯤ ꯀꯞꯄꯥꯁꯤ ꯍꯥ
ꯃꯤꯉꯣꯟꯗꯩꯁꯨ ꯅꯈꯣꯏꯗ ꯑꯗꯨꯝ ꯇꯧꯕ꯭ꯔꯥ ꯇꯧꯗꯕ꯭ꯔꯥ ꯅꯪ ꯉꯥꯡ ꯅꯥꯎꯅ ꯅꯈꯣꯏ ꯈꯨꯟꯗ
ꯎꯝ ꯅꯈꯣꯏ ꯈꯨꯟꯗꯕꯨꯗꯤ ꯃꯤ ꯀꯥꯞꯅꯗꯦ
ꯑꯣ ꯑꯗꯨꯝ ꯇꯧꯕ꯭ꯔꯥ ꯎꯝ ꯀꯩꯁꯨ ꯀꯥꯏꯗꯕ ꯃꯥꯜꯂꯦꯗꯨꯗꯤ
ꯀꯥꯞꯇꯕꯅ ꯌꯥꯝꯃꯦ ꯑꯗꯨꯒꯤ ꯑꯗꯨ ꯑꯣꯏꯕꯒꯤ ꯑꯩꯈꯣꯏ ꯃꯣꯏ ꯎꯝ ꯀꯩꯅꯣꯅ ꯎꯝ ꯃꯕꯣꯛꯍꯣꯏꯅꯥ ꯀꯥꯞꯐꯟꯗꯕ ꯀꯥꯞꯀꯅꯨ ꯀꯥꯞꯀꯅꯨꯅ ꯌꯥꯗꯕ ꯑꯗꯨꯖꯨ ꯑꯩꯅ ꯑꯅꯤꯔꯛ ꯀꯥꯞꯖꯨ ꯑꯩꯅ ꯅꯝꯐꯨꯗ ꯄꯨꯔꯒ ꯀꯥꯞꯄꯅꯦ
ꯑꯦ ꯑꯦ ꯗꯨꯗꯤ ꯌꯥꯔꯦꯅꯦ ꯗꯨꯗꯤ
ꯃꯤ ꯑꯃꯥꯗꯣ ꯍꯤꯗꯥꯛ ꯀꯥꯞꯄꯀꯥꯟꯗꯒꯤ ꯆꯤꯡꯉꯒ ꯑꯥ ꯐꯤꯚꯔ ꯇꯧꯕꯗꯣ ꯍꯦꯟꯃꯟꯈꯤꯕ ꯃꯥꯜꯂꯦ ꯑꯗꯨꯗꯥ ꯁꯤꯕ ꯎꯝ
ꯑꯣ ꯑꯣ
ꯑꯉꯥꯡ ꯑꯃ ꯑꯗꯨꯃꯥꯏ ꯍꯤꯗꯥꯛ ꯀꯥꯞꯄꯒ ꯁꯤꯈꯤꯕꯒꯤ ꯑꯗꯨ ꯃꯇꯨꯡꯗꯒꯤ ꯑꯈꯣꯏ ꯈꯨꯟꯒꯤ ꯃꯤꯁꯤꯡꯁꯦ ꯄꯥꯛꯅ ꯀꯥꯞꯅꯗ ꯃꯥꯂꯦ
ꯑ ꯅꯈꯣꯏꯅ ꯐꯤꯚꯔ ꯂꯩꯕ ꯃꯇꯝꯗ ꯍꯤꯗꯥꯛ ꯀꯥꯞꯄꯒꯤꯅꯤ
ꯑꯣ ꯑꯗꯣ ꯑꯁꯤ ꯑꯉꯥꯡꯁꯨ ꯗꯥꯎ ꯊꯤꯕ ꯍꯤꯗꯥꯛ ꯀꯥꯞꯄ ꯃꯤ ꯂꯥꯛꯑꯦ ꯍꯥꯏꯗꯤ ꯐꯤꯚꯔ ꯑꯗꯨꯝ ꯇꯧꯕ ꯅꯥꯕꯅꯤ
ꯃꯥꯒꯤ ꯗꯥꯎꯁꯦ ꯊꯥ ꯑꯍꯨꯝꯒꯤꯁꯨ ꯎꯝ ꯐꯤꯕꯔ ꯂꯩꯕꯒꯤ ꯑꯗꯨꯝ ꯀꯥꯞꯇꯔꯦ ꯑꯗꯨꯒꯤꯁꯨ ꯊꯥ ꯈꯔ ꯆꯣꯟꯊꯔꯒ ꯀꯥꯞꯄꯅꯦ ꯊꯥ ꯇꯔꯨꯛꯀꯤꯁꯨ ꯑꯥ ꯐꯤꯚꯔ ꯇꯧꯕꯒꯤ ꯀꯥꯞꯇꯦ ꯑꯗꯨꯒ ꯊꯥ ꯇꯔꯦꯠ ꯇꯔꯥ ꯀꯥꯞꯄꯅꯤꯕꯥ ꯗꯣ ꯎꯝ ꯅꯥꯏꯟ ꯃꯟꯁ ꯒꯤꯁꯨ ꯀꯥꯞꯀꯦ ꯇꯧꯔꯒ ꯑꯗꯨꯝ
ꯋꯥꯠꯄꯁꯨ ꯌꯥꯔꯣꯏ ꯃꯈꯣꯏꯗꯗꯤ ꯀꯣ ꯍꯦꯟꯕꯁꯨ ꯌꯥꯗꯦ ꯍꯥꯏ ꯇꯦ ꯑ ꯋꯥꯠꯂꯒ ꯀꯥꯞꯅꯤꯉꯥꯏꯗꯣ ꯌꯥꯔꯣꯏ
ꯎꯝ
ꯀ꯭ꯔꯤ ꯇꯧꯕꯒꯤꯔꯣ
ꯑꯥ ꯀꯩꯁꯨ ꯇꯧꯗꯦ
ꯑꯣ ꯐꯣꯟ ꯂꯥꯛꯄ ꯃꯥ ꯈꯣꯟ ꯇꯥꯕ
ꯑꯥ ꯀꯔꯤ ꯏꯟꯁꯥꯡ ꯆꯥꯕ꯭ꯔꯣ
ꯑꯂꯨꯒ ꯉꯅꯥꯡ ꯀꯥꯡ ꯑ
ꯑꯦ ꯑꯦ ꯑꯩꯁ ꯅꯣꯏꯗꯝ ꯏꯟꯁꯥꯡ ꯇꯥꯡꯕ ꯃꯥꯜꯂꯦ
ꯍꯣꯏ ꯍꯋꯥꯏ ꯑꯂꯨ ꯈꯛꯇ ꯑꯗꯨꯝ ꯆꯥꯕꯅꯤ
ꯑꯦ ꯂꯩꯔꯒ ꯂꯩꯕ ꯈꯛꯇ
ꯍꯣꯏ
ꯑꯦ
ꯑꯩꯅ ꯕꯖꯥꯔꯗꯁꯨ ꯌꯥꯝꯃ ꯌꯣꯜꯂꯦ ꯗꯨ ꯌꯥꯝ ꯇꯥꯡꯕꯒꯤ
ꯎꯝ ꯎꯝ ꯑꯈꯣꯏ ꯑꯈꯣꯏꯕꯨꯗꯤ ꯁꯤꯗ ꯌꯨꯝꯗ ꯑꯥ ꯅꯪ ꯁꯧꯒ꯭ꯔꯤꯒꯨꯝꯕ ꯊꯥꯗꯦ
ꯑꯩ ꯑꯍꯣꯏꯗꯗꯤ ꯐꯗ꯭ꯔꯦꯅꯦ ꯐꯠꯇꯦꯅꯦ ꯍꯥꯎꯗꯤ ꯍꯥꯎ ꯋꯥꯠꯂꯦ ꯍꯥꯎꯕ ꯆꯥꯎꯗ꯭ꯔꯗꯤꯀꯣ ꯑꯗꯨꯝ ꯁꯤꯕ ꯑꯗꯨꯝ ꯇꯧꯋꯦꯕ ꯌꯥꯔꯣꯏ ꯑꯈꯣꯏꯒꯤ ꯆꯩ ꯆꯤꯡꯒꯨꯝꯕ ꯂꯥꯛꯑꯦꯕ ꯂꯩꯕꯥꯛ ꯎꯝ ꯇꯝꯄꯥꯛ ꯑꯣꯏꯕꯒꯤ
ꯑꯦ ꯇꯝꯄꯥꯛꯇꯅ ꯌꯥꯝ ꯐꯥꯕꯅꯤꯅꯦ
ꯑꯩ ꯐꯠꯇꯦ ꯑꯗꯨꯝ ꯏꯁꯤꯡ ꯂꯩꯕꯒꯤꯔꯥ ꯈꯪꯗꯦ ꯒ꯭ꯌꯥꯟ ꯇꯥꯗ꯭ꯔꯦ
ꯎꯝ
ꯀꯨꯝꯁꯤꯗꯤ ꯂꯣꯏꯅꯃꯛ ꯎꯝ ꯐꯠꯇꯕ ꯈꯠꯇꯅꯤ ꯂꯥꯁ ꯌꯥꯔꯗꯤ ꯐꯥꯕ ꯑꯗꯨꯝ ꯀꯩꯅꯣ ꯐꯥꯎꯗ ꯈꯪꯗꯦ ꯑꯩꯒꯤ ꯍꯥꯔ ꯂꯩꯇꯕꯒꯤꯔꯥ ꯈꯪꯗꯦ ꯐꯠꯇꯕ ꯈꯠꯇꯅꯤ ꯁꯤꯕ ꯉꯥꯛꯇ ꯊꯥꯕꯤꯒ ꯊꯥꯅꯤꯡꯗꯔꯦ
ꯎꯝ ꯎꯝ
ꯉꯥꯅꯨ ꯌꯥꯎꯕ ꯍꯨꯔꯥꯟꯕ
ꯎꯝ
ꯃꯣꯡꯒ ꯑꯥ ꯚꯦꯟ ꯊꯥꯕ ꯑꯥ ꯐꯠꯇꯕ ꯈꯔ ꯈꯔ ꯍꯦꯟꯂꯒ ꯆꯥꯏ ꯎꯝ ꯅꯍꯥꯟ ꯅꯨꯡꯁꯥ ꯁꯥꯕ ꯃꯇꯝꯗ ꯂꯣꯏꯅꯃꯛ ꯂꯧꯊꯣꯛꯈ꯭ꯔꯦ ꯑꯗꯨꯒ ꯊꯣꯂꯦ ꯗꯤ ꯎꯝ ꯐꯣꯔꯇꯤ ꯒꯤ ꯕꯤꯟꯗꯨ
ꯎꯝ
ꯑꯗꯨ ꯊꯥꯒꯦꯅ ꯑꯗꯨꯝ ꯈꯜꯂꯒ ꯂꯩꯕꯅꯤ ꯍꯧꯖꯤꯛ ꯀꯥꯟ ꯅꯣꯡ ꯅꯣꯡ ꯃꯟꯕꯒꯤ ꯌꯥꯔꯣꯏꯕ
ꯑꯦ ꯎꯝ
ꯅꯪꯗꯤ ꯉꯔꯥꯡ ꯎꯝ ꯄꯩꯁꯥ ꯀꯌꯥ ꯂꯥꯛꯄ꯭ꯔꯥ
ꯎꯝ ꯑꯥ ꯍꯪꯕ ꯌꯥꯗꯦ
ꯑꯣ
ꯍꯟꯗꯦ
ꯇꯧꯗꯕꯒꯤ
ꯑꯣ
ꯅꯣꯡ ꯃꯪꯕ꯭ꯔꯣ ꯅꯣꯏꯗꯥ ꯑꯩꯈꯣꯏꯗꯗꯤ ꯅꯣꯡ ꯃꯪꯉꯦ ꯉꯁꯤ ꯍꯥꯥ
ꯑꯦ ꯅꯣꯡ ꯐꯨꯑꯦꯕ ꯍꯧꯖꯤꯛꯁꯨ ꯎꯝ ꯐꯥꯈ꯭ꯔꯦ ꯃꯪꯂꯒ ꯂꯩ
ꯑꯦ
ꯀꯟꯅꯁꯨ ꯆꯨꯗꯕ ꯑꯗꯨꯒ ꯑꯥ ꯑꯁꯣꯝꯗ ꯆꯨꯕ ꯑꯗꯨꯝ ꯇꯧꯋꯦ
ꯑꯦ ꯑꯁꯤ ꯃꯃꯥꯇꯣꯟꯒꯤ ꯗꯨꯀꯥꯟꯕꯣ ꯅꯪꯒꯤ ꯅꯣꯏꯒꯤ ꯌꯨꯝꯒ ꯂꯥꯞꯇꯕ꯭ꯔꯣ
ꯑꯩ ꯌꯥꯝ ꯊꯥꯞꯄꯅꯤ ꯅꯠꯇꯦ ꯑꯩꯒꯤ ꯎꯝ ꯃꯤꯅꯤꯠ ꯇꯔꯦꯠ ꯊꯔꯇꯤꯒꯨꯝꯕꯗꯤ ꯆꯠꯂꯦ
ꯑꯦ ꯑꯦ ꯑꯗꯣ ꯑꯉꯥꯡꯗꯣ ꯑꯃꯨꯛ ꯂꯧ ꯈ꯭ꯔꯦ ꯑꯗꯨꯗꯒꯤ
ꯍꯣꯏ
ꯎꯝ
ꯃꯥꯗꯤ ꯂꯩꯌꯣ ꯂꯩꯌꯣ ꯍꯥꯏ ꯑꯩꯅ ꯑꯩ ꯑꯩ ꯆꯠꯂꯒꯦ ꯌꯨꯝ ꯍꯟꯅꯤꯡꯕꯒꯤꯅ